ꯆꯥꯛ ꯆꯥꯔꯕꯣ
ꯍꯣꯏ ꯆꯥꯔꯦ ꯅꯪꯗꯤ
ꯑꯩꯁꯨ ꯍꯧꯖꯤꯛꯇ ꯆꯥꯕꯗ ꯉꯥꯏꯔꯤ
ꯑꯣ ꯅꯪ ꯃꯈꯣꯟꯁꯦ ꯈꯔꯞ ꯇꯥꯞꯍꯜꯂꯦ
ꯀꯔꯤꯒꯤꯅꯣ ꯅꯪꯒꯤ ꯅꯪ ꯅꯪꯒꯤ ꯅꯥꯀꯣꯡꯅ ꯑꯣꯏꯔꯝꯅꯦ
ꯇꯠꯀꯔꯤꯔꯤ
ꯑꯩꯗꯤ ꯀꯟꯅ ꯁꯥꯕꯅꯤ
ꯅ ꯆꯤꯟꯊꯤꯅ ꯑꯩꯒꯤꯗꯤ ꯐꯖꯅ ꯇꯥꯔꯕꯝꯅꯤꯀꯣ
ꯆꯤꯟꯊꯤꯗꯦ ꯑꯁꯦꯡꯕꯅꯦ ꯅꯪꯒꯤꯁꯨ ꯐꯖꯅ ꯇꯥꯗꯦ ꯑꯗꯨꯗꯤ
ꯕꯣꯝꯕ ꯂꯥꯡꯕꯤꯌꯦꯅꯦꯀꯣ
ꯑꯦ ꯑꯩ ꯑꯣꯏꯅ ꯂꯪꯕꯤꯒꯦ ꯅꯪ ꯇꯥꯗꯦ ꯍꯥꯏꯕ ꯅꯠꯇ꯭ꯔꯣ
ꯇꯥꯗꯌꯦꯠꯇꯣ
ꯇꯥꯗꯕꯤꯒꯤ ꯑꯩ ꯑꯩ ꯑꯣꯏꯅ ꯕꯣꯝ ꯂꯥꯡꯕꯤꯒꯦꯕ ꯇꯥꯕ꯭ꯔꯥ ꯑꯝꯇ ꯌꯦꯡꯉꯣ
ꯍꯣꯏ ꯇꯥꯏꯌꯦ
ꯑꯦ ꯑꯦ ꯑꯦ ꯅꯪ ꯉꯁꯤ ꯆꯦꯛꯑꯞ ꯆꯠꯂꯣ
ꯍ ꯆꯜ ꯆꯠꯂꯣꯏ
ꯅꯪꯒꯤ ꯅꯥꯀꯣꯡꯁꯦ ꯌꯦꯡꯕ ꯆꯠꯂꯣ ꯌꯥꯗ꯭ꯔꯦ ꯕꯦꯔꯥ
ꯀꯩ ꯀꯩꯁꯨ ꯇꯧꯗꯦ ꯍꯌꯦ ꯍꯌꯦꯡ ꯌꯦꯡꯉꯦ ꯅꯪ ꯑꯁꯤꯁꯦ ꯗꯥꯜ ꯆꯥꯕꯒꯤ ꯑꯣꯏꯔꯝꯝꯕꯅꯦ ꯉꯁꯤꯁꯦ
ꯈꯪꯉꯦꯍꯦ ꯅꯥꯀꯣꯡ ꯅꯪꯒꯤ ꯅꯥꯀꯣꯡ ꯌꯥꯗꯦ ꯍꯥꯏꯕꯗꯅꯪꯁꯨ ꯈꯪꯉꯅꯤ ꯈꯪꯕꯤꯒꯅꯤꯅꯦꯠ ꯆꯦꯛꯀꯞ ꯆꯠꯄꯗꯣ
ꯑꯩ ꯑꯗꯨꯝ ꯌꯥꯏꯗ
ꯑꯗꯨꯗꯤ ꯀꯩꯒꯤ ꯆꯦꯛꯑꯞ ꯆꯠꯄ
ꯑꯁ ꯁꯠꯗ
ꯑꯦ ꯍ ꯑ ꯆꯒꯅꯤ ꯋꯥ ꯆꯂꯣ ꯆꯂꯣ
ꯀꯔꯤ ꯌꯦꯟꯁꯥꯡ ꯆꯥꯔꯛꯑꯦꯕ ꯅꯪ ꯗꯥ ꯆꯥꯕꯒꯤ ꯑꯣꯏꯔꯕꯅꯤ ꯉꯁꯤꯁꯦ
ꯍꯤꯗꯥꯛ ꯆꯥꯔꯤꯦꯅ ꯀꯩꯅꯪ ꯍꯥꯏꯒꯦ ꯅꯪꯉꯣꯟꯗ ꯅꯪ ꯎꯈꯨꯔꯣ
ꯅꯪ
ꯅꯪ ꯆꯥꯕ ꯑꯣꯏꯔꯝꯅꯤ
ꯅ ꯆꯤꯟꯗꯅ ꯊꯣꯛꯈ꯭ꯔꯕꯒꯨꯝ ꯇꯧꯔꯤꯕ
ꯍꯍꯍꯍ ꯑꯩꯈꯣꯏꯗꯤ ꯗꯒꯨꯝꯕ ꯆꯥꯗꯤꯌꯦ ꯑꯩꯈꯣꯏꯗꯤ ꯁꯥ ꯉꯥꯛꯇꯅꯦ ꯆꯥꯕꯗꯣ
ꯑꯗ ꯆꯤꯡꯊꯤꯅ ꯅꯪ ꯋꯥꯔꯤ ꯍꯧꯖꯤꯛ ꯆꯥꯕꯗꯣ ꯗꯥꯜ ꯃꯔꯨ ꯑꯃ ꯑꯅꯤ ꯊꯣꯛꯑꯦꯕ
ꯍꯍ
ꯍꯥꯍ
ꯅꯪ ꯅꯪꯒꯤ ꯊꯣꯛꯄꯒꯤ ꯅꯪ ꯈꯪꯉꯦ ꯅꯪ ꯑꯗꯨꯒꯤ ꯈꯪꯕꯅꯦ
ꯅꯠꯇꯦ ꯑꯩꯒꯤꯗꯤ ꯃꯥꯛꯁ ꯍꯥꯞꯄꯦ ꯑꯦ ꯅꯪꯒꯤꯗ ꯑꯣꯏꯔꯕꯗꯤ
ꯑꯗꯨꯏ ꯅꯪ ꯊꯣꯛꯀꯅꯦꯅ ꯈꯟꯕꯒꯤ ꯍꯥꯞꯄꯅꯦꯕꯀꯣ
ꯑꯩ ꯐꯃꯨꯡꯗ ꯇꯥꯕꯤꯔꯝꯃꯤꯕ ꯗꯥ ꯃꯔꯨꯞ ꯑꯃꯅꯤ
ꯑꯗꯨꯗꯤ ꯑꯗꯨꯗꯤ ꯅꯪꯒꯤꯅꯤꯅꯦ ꯀꯥꯏꯩꯅꯣ
ꯅꯠꯇꯦ ꯀꯣꯜ ꯊꯄꯅꯤ ꯑꯗꯨꯗꯤ ꯑꯗꯨꯗꯤ ꯅꯪ ꯀꯩ ꯌꯦꯟꯁꯥꯡ ꯆꯥꯕ ꯁꯧꯒ꯭ꯔꯤ ꯑꯣꯏꯔꯝꯅꯤ
ꯍꯥꯏꯔꯔꯣꯏ ꯍꯥꯏꯕꯤꯔꯣꯏ ꯅꯪꯅ ꯍꯥꯡꯕꯗꯨꯕꯨ ꯑꯩꯅ ꯀꯣꯛ ꯍꯥꯏꯒꯗ꯭ꯔꯣ
ꯁꯧꯒꯔꯤꯁꯨ ꯃꯅꯥ ꯑꯃ ꯇꯥꯗꯕꯤꯗ ꯑꯗꯨꯝ ꯄꯥꯏꯔꯒ ꯂꯩꯕ ꯑꯩ ꯃꯊꯛꯇ
ꯅꯪ ꯆꯥꯕ ꯏꯟꯁꯥꯡ ꯉꯥꯛꯇꯅꯤ ꯅꯪꯅ ꯍꯥꯏꯕꯗꯣ ꯅꯪ ꯅꯪꯁꯦ ꯗꯜꯒ ꯁꯧꯒ꯭ꯔꯤ ꯆꯥꯕ ꯃꯥꯜꯂꯦꯒꯁꯤꯦ
ꯊꯤ ꯑꯩꯅ ꯆꯥꯅꯤꯡꯗꯕ ꯏꯟꯁꯥꯡꯗꯨ ꯀꯅꯥꯅ ꯆꯥꯗꯣꯏꯅꯣ
ꯎꯝꯗꯨꯁꯨ ꯆꯥꯅꯤꯡꯗꯗꯨꯁꯨ ꯆꯥꯕ ꯇꯥꯗꯣꯏꯅꯦ ꯊꯣꯡꯝꯕꯤꯔꯗꯤ
ꯍꯥꯥ
ꯊꯣꯡꯕꯤꯔꯗꯤ ꯆꯥꯕ ꯇꯥꯕꯅꯦ
ꯍꯦ ꯅꯪꯗꯤ ꯊꯣꯡꯕꯁꯨ ꯍꯩꯇꯦ
ꯅꯪꯗꯤ ꯍꯩꯕ꯭ꯔꯣ
ꯅꯠꯇ꯭ꯔꯣ
ꯍꯥꯏꯌꯦꯗ ꯅꯪ ꯅꯪ ꯍꯥꯏꯗꯕꯒꯤꯅꯦ ꯑꯗꯨꯁꯨ ꯑꯃꯨꯛ ꯍꯥꯏꯕꯗꯣ
ꯏꯁ ꯅꯪ
ꯅꯪꯅ ꯍꯩꯗ ꯅꯪꯅ ꯍꯩꯗꯕ ꯅꯪꯅ ꯆꯥꯕ ꯉꯥꯛꯇꯅꯤ ꯍꯥꯏꯔꯥꯛꯄꯗꯣ
ꯏꯁ ꯑꯩꯅ ꯆꯥꯕꯁꯤ ꯁꯟꯁꯥꯒꯨꯝꯕ ꯑꯍꯥꯎ ꯑꯍꯥꯎꯕ ꯉꯥꯛꯇꯅꯅꯦ
ꯁꯟ ꯁꯥ ꯅꯗꯦ ꯁꯟꯅ ꯆꯥꯕ ꯃ ꯃꯅꯥꯗꯣ ꯆꯤꯟꯖꯥꯛꯇꯣ ꯈꯪꯉꯦ ꯁꯥꯟꯅ ꯆꯥꯕ ꯑꯔꯦꯝꯕꯗꯣ ꯆꯥꯕꯅꯦ ꯅꯪ
ꯅꯠꯇꯦꯕ ꯅꯪꯁꯨ ꯑꯁ ꯀꯔꯤꯅ‌ꯣꯅ‌ꯦ
ꯑꯩ ꯈꯪꯉꯦ ꯑꯩ ꯈꯪꯉꯦ
ꯂꯥꯛꯑꯣ ꯄꯤ ꯆꯥꯒꯦꯅꯦ ꯅꯪꯅ ꯈ꯭ꯋꯥꯏꯅ ꯄꯥꯝꯕꯗꯣ
ꯅꯪꯒꯤ ꯑꯔꯦꯝꯕ ꯆꯥꯅꯕ ꯇꯨꯈꯠꯆꯩ
ꯑꯍꯥꯎꯕ ꯁꯟꯁꯥ ꯃꯅꯨꯡꯁꯥ ꯁꯦꯡꯗꯕꯤꯗ ꯆꯥꯕꯅꯤ ꯊꯣꯡꯂꯒ
ꯑꯗꯨꯒꯤꯅꯦ ꯇꯨ ꯀꯠꯆꯩ ꯍꯥꯏꯕꯗꯣ
ꯍꯣꯏ ꯑꯗꯨꯒꯤꯅꯦ ꯄꯤꯖꯥꯗꯧꯕꯁꯦ ꯅꯪ
ꯅꯪ ꯑꯣꯏꯅ ꯁꯥꯔꯣ
ꯄꯥꯡꯀꯟꯁꯨ ꯈꯔ ꯌꯥꯎꯅꯕꯀꯣ
ꯅꯣꯡ ꯇꯥꯕ꯭ꯔꯣ
ꯇꯥꯗ‌ꯦꯗ ꯑꯩꯈꯣꯏꯗꯗꯤ
ꯏꯁ ꯑꯗꯨꯗꯤ ꯉꯥ ꯇꯥꯕꯒꯤꯔꯣ ꯃꯈꯣꯟꯁꯦ
ꯅꯨꯡꯁꯤꯠ ꯅꯨꯡꯁꯤꯠ ꯀꯟꯕꯒꯤ
ꯑ‌ꯣ ꯑꯩꯈꯣꯏꯗꯤ ꯉꯁꯤ ꯅꯣꯡ ꯇꯥꯗ‌ꯦꯗ
ꯑꯣ
ꯀꯩ ꯀꯩ ꯊꯕꯛ ꯂꯩꯌꯦ ꯉꯁꯤ
ꯆꯥꯕ ꯇꯨꯝꯕ ꯊꯣꯡꯕ ꯑꯇꯣꯞꯄꯗꯤ ꯂꯩꯇ‌ꯦ
ꯑꯣ ꯐꯃꯨꯡ ꯀ‌ꯣꯛ ꯀꯨꯡꯐꯨ ꯑꯃꯨꯛ ꯍꯧꯔꯅꯤꯅꯦ
ꯍꯣꯏ ꯍꯣꯏ
ꯑꯦꯁ ꯋꯥꯏꯀꯣ ꯀꯤꯌꯦꯀꯣ
ꯅꯪ ꯅꯪꯗꯤ
ꯑꯁ ꯑꯩꯗꯤ ꯐꯃꯨꯡꯒ ꯉꯁꯥꯏ ꯐꯨꯅꯥꯔꯒ ꯍꯧꯖꯤꯛꯇꯤ ꯑꯗꯨꯝ ꯐ꯭ꯔꯤ ꯂꯩꯔꯦ ꯃꯄꯥꯟꯁꯨ ꯊꯣꯛꯇꯔꯦ ꯊꯣꯛꯅꯤꯡꯉꯥꯏꯁꯨ ꯂꯩꯇ꯭ꯔꯦ
ꯅꯪꯖꯨ ꯌꯥꯝ ꯇꯜꯂꯝꯒꯅꯤ ꯑꯗꯨꯗꯤ
ꯅꯠꯇꯦ